ꯍꯂꯣ ꯆꯥꯛ ꯆꯥꯔꯕꯣ
ꯀꯩ ꯍꯥꯏꯕ
ꯆꯛ ꯆꯥꯔꯕꯣ ꯀꯩꯗꯧꯔꯤꯅꯣ
ꯆꯥꯛ ꯆꯥꯔꯦ ꯅꯣꯏꯗꯤ ꯆꯥꯔꯕꯣ
ꯍ ꯁꯔꯦ ꯁꯔꯦ
ꯎꯝ ꯅꯣꯏꯗꯤ ꯆꯥꯔꯕꯣ
ꯆꯥꯔꯦ ꯆꯔꯦ ꯍꯗꯤ ꯀ ꯁ ꯆꯥꯔꯀꯦ
ꯑꯩꯈꯣꯏꯗꯤ ꯉꯁꯤ ꯇꯧ꯭ꯔꯤ ꯆꯥꯏ
ꯁꯧꯒꯔꯤ ꯍꯅꯦ ꯍꯋꯥꯏꯒ ꯑꯂꯨ ꯍ ꯌꯥꯗꯕꯁꯥꯏ ꯁꯤꯇ
ꯍꯋꯥꯏꯒ ꯑꯂꯨ ꯌꯦꯔꯨꯝꯒ ꯊꯥꯛꯇ꯭ꯔꯣ ꯌꯦꯔꯨꯝꯒ ꯌꯥꯎꯗ꯭ꯔꯣ
ꯌꯥꯎꯗꯦ ꯄꯩꯁꯥ ꯂꯩꯗꯣꯏꯅ ꯎꯄꯥꯏ ꯂꯩꯇꯦꯌꯦ ꯄꯩꯁꯥꯅꯦ ꯄꯩꯁꯥ
ꯌꯦꯔꯨꯝ ꯌꯦꯔꯨꯝꯒ ꯍꯥꯞꯄꯗꯤ ꯍꯥꯎꯕꯍꯦ
ꯎꯝ ꯍꯣꯏ ꯉꯗꯤ ꯍꯥꯎꯕꯅꯦ ꯑꯗꯨꯕꯨ ꯐ꯭ꯔꯤꯗꯤ ꯂꯧꯕ ꯌꯥꯗꯅ ꯑꯩꯅ ꯄꯩꯁꯥ ꯌꯥꯎꯗꯕꯤꯗ ꯂꯧꯕ ꯌꯥꯔꯗꯤ ꯐꯕ ꯑꯗꯨꯅ ꯊ ꯎꯄꯥꯏ ꯂꯩ ꯂꯩꯇꯦ ꯀꯃꯥꯏ ꯀꯃꯥꯏꯅ ꯇꯧꯅꯔꯒꯦ ꯍꯧꯖꯤꯛ
ꯍꯥꯥ
ꯀ ꯀꯩꯈꯅꯔꯦꯒꯦ
ꯀꯩ ꯀꯔꯤ ꯍꯥꯏ ꯑꯣ ꯑꯩꯔꯣ ꯍꯧꯖꯤꯛ ꯀꯩꯅꯣ ꯇꯧꯔꯤꯌꯦ ꯎꯝ ꯎꯁꯣꯏ ꯎꯁꯣꯏ ꯊꯤꯕ ꯆꯜꯂꯤꯠ
ꯑꯦ ꯐꯩꯅꯦ ꯀꯅꯥ ꯀꯅꯥ
ꯊꯕ
ꯀꯅꯥ ꯀꯅꯥꯅꯣꯕ ꯃꯅꯥꯎꯅꯨꯄꯤꯒ
ꯍꯣꯏ ꯆꯒ
ꯑꯅꯦ ꯈꯨꯟꯊꯛꯇꯔꯣꯆ ꯅ ꯍ ꯀꯩꯅꯤ ꯀꯥꯏꯅꯤ ꯅꯣꯡ ꯃꯥꯡꯉꯦ ꯇꯥꯕꯨꯗꯤ ꯇꯥꯗꯦ ꯍꯧꯖꯤꯛꯇꯤ ꯅꯣꯡꯃ ꯃꯥꯡꯉꯦ
ꯑꯩꯈꯣꯏꯗꯗꯤ ꯉꯁꯥꯏ ꯇꯔꯦ ꯈꯔ ꯇꯥꯔꯒ ꯈꯤꯇꯪ ꯇꯥꯔꯒ ꯑꯩꯌꯥ ꯌꯥꯝꯗꯤ ꯇꯥꯗꯦ ꯌꯥꯝ ꯇꯥꯔꯛꯀꯗ꯭ꯔꯥ ꯍꯥꯏꯔꯒ
ꯎꯝ ꯌꯧ ꯇꯥꯔꯗꯤ ꯐꯒꯗꯧꯕ ꯂꯧꯒꯤ ꯃꯇꯝ ꯑꯣꯏꯔꯕꯅꯤꯅ ꯏꯁꯤꯡ ꯀꯪꯉꯦꯅꯦ ꯍꯟꯗꯛꯁꯦ
ꯏꯁꯤꯡ ꯏꯁꯤꯡ ꯏꯁꯤꯡ ꯂꯩꯇꯕꯒꯤ ꯂꯧ ꯈꯣꯏꯕꯒ ꯌꯥꯗ ꯍꯧꯗ꯭ꯔꯦ ꯂꯧ ꯍꯧꯗ꯭ꯔꯤ ꯑꯩꯈꯣꯏꯔꯣꯝꯗ
ꯅꯣꯏ ꯆꯃꯅ ꯑꯩꯗ ꯏꯁꯤꯡ ꯀꯪꯕꯅꯤꯅ ꯎꯄꯥꯏ ꯂꯩꯇ꯭ꯔꯦ ꯄꯤꯜꯂꯧꯒꯤ ꯑꯩꯈꯣꯏ ꯀꯩꯅꯣꯒꯤꯗꯤ ꯌꯥꯁꯤꯡꯒꯤ ꯃꯈꯥ ꯄꯣꯜꯂꯦ ꯁꯤꯡ ꯌꯥꯝꯗ꯭ꯔꯗꯤ ꯂꯤꯡꯕꯁꯨ ꯌꯥꯗꯦ ꯍꯨꯟꯕꯁꯨ ꯌꯥꯗꯦ
ꯑꯩꯈꯣꯏꯗꯗꯤ ꯏꯁꯤꯡ ꯌꯥꯎꯗ꯭ꯔꯗꯤ ꯆꯥꯛ ꯆꯥꯕ ꯐꯪꯅꯔꯦ ꯀꯟꯁꯤꯌꯦ
ꯆꯨꯔꯍꯤꯕ ꯇꯥꯔꯦꯅꯦ ꯑꯗꯨꯗꯤ
ꯑꯥ ꯌꯥꯝ ꯁꯥꯦ
ꯃꯣꯏꯗ ꯑꯇꯥ ꯂꯧꯔꯒ ꯍꯥ ꯇꯟ ꯁꯥꯔꯒ ꯆꯥꯕ ꯇꯥꯔꯦ
ꯑꯥ ꯇꯟ ꯇꯟ ꯁꯦꯝꯃꯒ ꯆꯥꯔꯅꯤ
ꯎꯝ
ꯐꯥꯎ ꯂꯩꯅꯤꯉꯥꯏ ꯑꯗꯨꯐꯥꯎ ꯂꯩꯅꯤꯉꯥꯏ ꯄꯩꯁꯥ ꯑꯃꯨꯛ ꯂꯩꯔꯣꯏꯅꯦ ꯂꯧꯅꯤꯉꯥꯢꯗꯣ
ꯎꯝ
ꯍꯝ
ꯅꯣꯏ ꯂꯧ ꯂꯤꯡꯕ ꯍꯧꯗ꯭ꯔꯦꯕ? ꯎ ꯏꯊꯟꯇ ꯅꯠꯇꯦ ꯏꯌꯥꯝꯕꯒ ꯏꯌꯥꯝꯕꯒ ꯂꯩꯃꯤꯟꯅꯩ
ꯅꯣꯏ ꯅꯌꯥꯝꯏꯕ ꯀꯅꯥ ꯂꯩꯒꯦ
ꯑꯁ ꯏꯌꯥꯝꯕꯗꯤ ꯏꯌꯥꯝꯕꯅꯦ ꯑꯩ ꯄꯣꯛꯃꯤꯟꯅꯗꯕ ꯏꯃꯥꯈꯣꯏꯒꯤ ꯃꯆꯧꯕꯤ ꯍꯥꯏꯗꯔꯥ
ꯅꯍꯥꯟ ꯅꯍꯥꯟ ꯂꯩꯕꯗꯨꯔꯣ?
ꯑ ꯍꯣꯏ ꯍꯣꯏ ꯍꯣꯏ ꯃꯥꯅꯦ ꯃꯥꯅꯦ ꯅꯥꯟꯂꯩꯕꯗꯨ ꯅꯠꯇꯦ ꯑꯩ ꯑꯃꯨꯛ ꯆꯪꯂꯪꯒ ꯉꯁꯤ ꯊꯣꯛꯂꯛꯄ ꯊꯕꯛ ꯂꯩꯕꯒꯤ ꯇꯂꯒ
ꯑꯣ
ꯂꯩꯔꯤꯅꯦ ꯍꯧꯗ ꯆꯥꯛꯆꯥ ꯇꯣꯛꯑꯒ ꯐꯝꯂꯤꯅꯦ ꯑꯩ ꯎꯝ ꯇꯔꯥ ꯎꯝ ꯊꯦꯡꯉꯦ ꯊꯕꯛ ꯂꯩꯕꯒꯤꯀꯣ ꯑꯇꯄ ꯑꯩꯈꯅꯦ ꯊꯕꯛ ꯂꯩꯇ꯭ꯔꯗꯤ ꯈꯔ ꯉꯟꯅ ꯆꯥꯗꯣꯏꯅꯦꯕ ꯊꯕꯛ ꯂꯩꯕꯅꯤꯅ ꯊꯦꯡꯅ ꯆꯥꯔꯅꯤ ꯉꯁꯤ
ꯑꯣ ꯑꯣ
ꯄꯨꯡ ꯇꯔꯥ ꯇꯔꯥꯃꯥꯊꯣꯏ ꯑꯗꯨꯋꯥꯏꯗ ꯆꯥꯛ ꯆꯥꯔꯦ ꯅꯪꯍꯥꯛ ꯐꯝꯂꯒ ꯔꯦꯁ ꯇꯧꯔꯒ
ꯎꯝ ꯎꯝ ꯑꯃꯨꯛ ꯍꯟꯗꯣꯏꯔꯣ
ꯎꯝ ꯍꯟꯒꯅꯤ ꯍꯣꯔꯦꯟ ꯀꯩꯅꯣꯗ ꯄꯨꯡ ꯑꯅꯤꯋꯥꯏꯗ ꯍꯜꯂꯛꯀꯅꯤ ꯍꯟꯒꯅꯤ
ꯎꯝ
ꯎꯝ ꯑꯗꯨꯗꯤ ꯌꯥꯔꫭꯏꯌꯦ ꯀꯩ ꯂꯩꯇꯦ ꯑꯁ ꯑꯩꯒꯤ ꯁꯝꯁꯦ ꯂꯣꯏ ꯄꯣꯛꯄ ꯍꯧꯔꯅꯦ
ꯅꯣꯏ ꯅꯣꯏꯔꯣꯝꯗ ꯒꯥꯔꯤ ꯆꯠꯊꯣꯛ ꯆꯠꯁꯤꯟ ꯅꯨꯡꯉꯥꯏꯕ꯭ꯔꯣ?
ꯥ ꯑꯗꯨ ꯅꯨꯡꯉꯥꯏ ꯍꯣꯏ ꯑꯗꯨꯔꯣꯝꯗꯤ ꯀꯩꯅꯣ ꯑꯝꯇ ꯂꯩꯇꯗꯥ ꯒꯥꯔꯤꯁꯨ ꯑꯗꯨꯝ ꯐꯥꯕ ꯌꯥꯝ ꯅꯨꯡꯉꯥꯏ ꯃꯣꯏꯁꯦ ꯃꯤꯅꯤꯠ ꯇꯔꯥꯃꯉꯥ ꯇꯔꯥꯃꯉꯥ ꯉꯥꯛꯇꯅꯦꯕ ꯃꯩ ꯀꯦꯞ ꯄꯤꯔꯤꯁꯦ ꯀꯨꯏꯅ ꯂꯩꯔꯤ ꯀꯨꯏꯅ ꯁꯥꯡꯅ ꯈꯥꯝꯗꯦꯕ ꯃꯩ ꯈꯥꯝꯂꯒ ꯃꯤ ꯉꯥꯏꯔꯒ ꯑꯃ ꯂꯩꯕꯗꯣ
ꯎꯝ
ꯑꯗꯨꯃꯥꯏꯅ ꯇꯧꯗꯦ ꯃꯥꯗꯤ ꯒꯥꯔꯤꯗꯤ ꯈꯨꯗꯥꯛ ꯈꯨꯗꯥꯛꯇ ꯍꯧꯖꯤꯛ ꯆꯠꯅꯤꯡꯉꯦ ꯍꯧꯖꯤꯛ ꯑꯗꯨꯝ ꯆꯠꯄ ꯐꯪꯉꯦ ꯉꯥꯏꯍꯥꯛ ꯂꯩꯔꯒ ꯆꯠꯒꯦ ꯑꯗꯨ ꯉꯥꯏꯍꯥꯛ ꯂꯩꯔꯒ ꯑꯗꯨꯝ ꯆꯠꯄ ꯌꯥꯏ ꯑꯗꯨꯒ ꯅꯨꯃꯤꯗꯥꯡ ꯅꯨꯃꯤꯗꯥꯡ ꯋꯥꯏꯔꯝꯗ ꯆꯠꯀꯦꯁꯨ ꯑꯗꯨꯝ ꯌꯥꯏ ꯑꯌꯨꯛ ꯉꯟꯇꯥ ꯆꯠꯀꯦ ꯀꯦꯁꯨ ꯑꯗꯨꯝ ꯌꯥꯏ ꯒꯥꯔꯤ ꯐꯥꯕꯁꯨ ꯑꯗꯨꯝ ꯅꯨꯡꯉꯥꯏ ꯑꯥꯗꯗꯤ ꯅꯦꯠꯇꯤ ꯑꯗꯨꯝ ꯏꯁꯤꯡ ꯆꯦꯟꯕꯒꯨꯝꯅꯀꯣ ꯑꯗꯨꯝ ꯆꯦꯜꯂ
ꯑꯁ ꯌꯥꯝ ꯅꯨꯡꯉꯥꯏꯔꯤꯅꯦ ꯑꯗꯨꯗꯤ ꯆꯠꯊꯣꯛ ꯆꯠꯁꯤꯟ ꯆꯠꯊꯣꯛ ꯆꯠꯁꯤꯟꯁꯤꯗꯤ ꯌꯥꯝ ꯅꯨꯡꯉꯥꯏꯕ ꯖꯥꯠꯅꯤꯅꯦ
ꯎꯝ ꯍꯣꯏ ꯄꯩꯁꯥ ꯂꯩꯇꯕ ꯋꯥꯅꯤ ꯆꯠꯊꯣꯛ ꯆꯠꯁꯤꯟꯒꯤꯗꯤ ꯊꯤ ꯅꯨꯡꯉꯥꯏꯔꯦ ꯍꯥꯏꯕ ꯇꯥꯔꯦ ꯏꯁꯤꯡ ꯄꯥꯏꯞ ꯆꯦꯟꯕꯒꯨꯝꯕ ꯑꯗꯨꯝ ꯆꯦꯟꯕꯅꯦ ꯒꯥꯔꯤꯗꯨꯗꯤ
ꯅꯪ ꯅꯪꯁꯨ ꯒꯥꯔꯤ ꯒꯥꯔꯤ ꯂꯩꯔꯕꯣ?
ꯂꯩꯗꯔꯦꯗ ꯗꯥꯒꯤ ꯄꯩꯁꯥ ꯂꯩꯗꯅ ꯀꯃꯥꯏꯅ ꯂꯩꯗꯧꯕ
ꯑꯩꯗꯤ ꯂꯩꯕ ꯃꯥꯟ ꯃꯥꯜꯂꯨꯔꯦꯍꯦ
ꯑꯦ ꯂꯩꯗ꯭ꯔꯔꯤ ꯅꯪ ꯄꯩꯁꯥ ꯄꯤꯅꯤ ꯍꯥꯏꯔꯒ ꯄꯤꯔꯛꯇ꯭ꯔꯒ ꯀꯔꯤ
ꯀꯥꯡ ꯌꯥꯝꯃꯤꯍꯦ ꯁ꯭ꯋꯥꯏꯁꯤꯗꯤ
ꯑꯦ ꯍꯥꯠ ꯀꯩꯅꯣ ꯅꯨꯡꯁꯤꯗ꯭ꯔꯣ ꯃꯣꯏꯗꯤ ꯆꯥꯅꯉꯥꯏ ꯊꯛꯅꯤꯡꯉꯥꯏ ꯑꯗꯨꯝ ꯊꯤꯔꯤꯁꯤꯗꯤ
ꯄꯤꯗ꯭ꯔꯕ ꯍꯥꯞꯄꯤꯗ꯭ꯔꯦ ꯑꯗꯨꯒ ꯑꯁ ꯃꯤ ꯌꯥꯝ ꯎꯁꯤꯠ ꯃꯤ ꯌꯥꯝ ꯎꯁꯤꯠꯇꯕ ꯊꯕꯛ ꯌꯥꯝ ꯇꯧꯔꯛꯌꯦꯕ
ꯑꯁ ꯃꯤ ꯌꯥꯝ ꯎꯁꯤꯠꯇꯦ ꯁꯤꯅꯦꯕ
ꯎꯝ
ꯅꯪꯁꯨ ꯀꯩꯅꯣ ꯆꯥꯅꯤꯡꯉꯥꯏ ꯍꯤꯡꯅꯅꯕ ꯅꯪꯁꯨ ꯀꯩꯅꯣ ꯇꯧꯔꯤꯁꯤꯗꯤ ꯃꯣꯏꯁꯨ ꯑꯗꯨꯝ ꯇꯧꯒꯤꯁꯅꯨ ꯀꯩꯗꯧꯔꯒꯦ
ꯃꯣꯏ ꯃꯣꯏꯒꯤꯁꯤꯗꯤ ꯌꯥꯝ ꯅꯨꯡꯉꯥꯏꯕꯖꯠꯅꯤꯗ ꯑꯩꯈꯣꯏꯅ ꯋꯥꯅ ꯁꯨꯔꯒ ꯇꯥꯔꯤꯕ ꯃꯣꯏꯅꯗꯤ
ꯌꯥꯝ ꯅꯨꯡꯉꯥꯏꯅ ꯃꯤꯉꯣꯟꯗꯒꯤ ꯆꯨꯞꯊꯣꯛꯄ
ꯑꯩꯈꯣꯏꯅ ꯀꯥꯏꯗꯒꯤ ꯅꯣꯝꯒ ꯁꯨꯔꯒ ꯅꯣꯝꯃꯒ ꯆꯥꯕ ꯍꯤꯡꯅꯤꯡꯉꯥꯏ ꯍꯤꯡꯅꯟꯕ ꯑꯣꯏꯅ ꯅꯠꯇ꯭ꯔꯣ ꯃꯣꯏꯁꯨ ꯆꯥꯉꯥꯏ ꯊꯛꯅꯤꯡꯉ ꯂꯩꯇ꯭ꯔꯦꯗꯤ ꯗꯨꯝ ꯀꯝꯄꯜꯁꯔꯤꯗꯤ ꯁꯤꯗꯧ ꯃꯥꯜꯂꯦꯗ ꯑꯩꯈꯣꯏ ꯂꯩꯕꯒꯤ ꯃꯣꯏꯁꯨ ꯍꯤꯡꯉꯤꯅꯦꯕꯀꯣ ꯑꯩꯈꯣꯏꯗ ꯆꯨꯞꯄ ꯐꯪꯗ꯭ꯔꯗꯤ ꯀꯗꯥꯏꯗ ꯆꯨꯞꯖꯠꯅꫭ ꯃꫭꯏ ꯃꯣꯏ ꯖꯤꯕ ꯈꫭꯏꯗꯗꯤ ꯆꯨꯞꯇꯕ ꯖꯥꯠꯔ ꯈꯪꯗꯦꯅꯦ ꯃꯣꯏꯁꯤ
ꯖꯤꯕꯁꯤꯡꯁꯤꯁꯨ ꯃꯀꯣꯛꯇꯤ ꯋꯥꯡꯕꯖꯥꯠꯅꯤꯍꯦ
ꯍ
ꯎ ꯎꯝ
ꯑꯁ ꯁꯥꯏꯌꯦꯀꯣ ꯅꯨꯡꯁꯥ ꯀꯟꯅ ꯁꯥꯗ꯭ꯔꯁꯨ ꯃꯣꯏꯒꯤ ꯃꯦꯅꯤꯟꯗꯣ
ꯍꯣꯏ ꯁꯥꯏꯦ ꯑꯁ ꯅꯅꯨꯡꯁꯥꯏ ꯌꯥꯝ ꯁꯥ ꯁꯥꯗꯣꯔꯛꯑꯦ ꯉꯁꯤꯗꯤ ꯑꯌꯨꯛ ꯉꯟꯇꯥ ꯍꯧꯒꯠꯂꯒ ꯅꯨꯡꯁꯥ ꯁꯥꯗ
ꯎꯝ ꯅꯣꯡ ꯇꯥꯒꯦ ꯇꯥꯒꯦꯗꯤ ꯇꯧꯔꯦ ꯑꯗꯨ ꯑꯣꯏꯔꯁꯨ ꯅꯣꯡꯕꯨꯗꯤ ꯇꯥꯗꯦ ꯑꯗꯨ ꯑꯗꯨꯝ ꯁꯛꯒꯠꯄ ꯃꯥꯒꯤ ꯃꯅꯤꯟꯁꯦ
ꯀꯔꯤ ꯍꯥꯏꯕ
ꯅꯣꯡ ꯇꯥꯒꯦꯗꯤ ꯇꯧꯔꯤꯌꯦ ꯑꯗꯨ ꯑꯣꯏꯔꯁꯨ ꯇꯥꯗꯕꯤꯗꯀꯣ ꯃꯥꯒꯤ ꯃꯅꯤꯟꯗꯣ ꯑꯗꯨꯝ ꯁꯥꯒꯠ
ꯎꯝ ꯁꯥꯒꯠꯂꯦ
ꯅꯣꯏꯗꯤ ꯀꯦꯩꯅꯣꯗ ꯆꯠꯄ꯭ꯔꯅ ꯅꯨꯡꯉꯥꯏꯔꯝꯕꯅꯦ ꯎ ꯎꯁꯣꯏ ꯊꯤꯕ ꯈꯣꯠꯄ ꯅꯣꯏ ꯑꯗꯨꯝ ꯀꯩꯅꯣꯗ ꯄꯥꯝꯕꯤꯒꯤ ꯃꯈꯥꯗ ꯂꯣꯏ ꯆꯠꯂꯕꯅꯤꯅ
ꯑꯥ ꯅꯨꯡꯁꯥ ꯁꯥꯗ꯭ꯔꯦ ꯑꯁ ꯅꯨꯡꯉꯥꯏꯌꯦ ꯏꯪꯕꯒꯤꯀꯣ ꯀꯥꯡ ꯌꯥꯝꯃꯦ ꯍꯥꯏꯕꯩ ꯋꯥꯅꯦ
ꯎꯝ ꯎꯝ
ꯅꯨꯡꯉꯥꯏꯗꯤ ꯅꯨꯡꯉꯥꯏꯌꯦꯦ ꯏꯪꯕ ꯏꯆꯤꯛ ꯆꯤꯛꯑꯒ
ꯎꯝ
ꯎꯝ ꯎꯝ
ꯍ ꯁꯀꯨꯁꯨꯁꯨ ꯍꯣꯢ ꯊꯥꯒꯦ ꯍꯥꯏꯔꯒ ꯎ ꯑꯁ ꯊ ꯀꯩ ꯃꯊꯦꯜ ꯆꯥꯢꯕ ꯉꯁꯤ ꯍꯧꯖꯤꯛ ꯂꯦꯞꯇꯒ ꯃꯤꯁꯤꯟ ꯌꯦꯡꯂꯤꯌꯦ ꯁꯛ ꯊꯤꯕꯅꯤꯅꯀꯣ ꯀꯔꯝꯕ ꯃꯑꯣꯡꯗ ꯇꯧꯔꯗꯤ ꯁꯛ ꯐꯖꯒꯗ꯭ꯔꯅ ꯌꯦꯡꯗꯦ
ꯃꯤꯡꯁꯦꯟꯗꯣ ꯌꯦꯡꯉꯒ ꯑꯁ ꯐꯖ ꯐꯖ ꯃꯃꯜ ꯑꯇꯥꯡ ꯑꯇꯥꯡꯕ ꯇꯩꯔꯒ ꯌꯦꯡꯉꯣ ꯑꯗꯨ ꯑꯣꯏꯔꯗꯤ ꯉꯧ ꯊꯣꯛꯄꯅꯦ
ꯆꯂ ꯏꯗꯅꯦ ꯑꯗꯨ ꯑꯗꯨꯁꯨ ꯄꯩꯁꯥꯅꯤꯅꯦ ꯑꯗꯨꯅꯦ ꯁꯦꯝꯅꯁꯨ ꯇꯩꯔꯁꯨ ꯑꯁ ꯀꯩꯅꯣ ꯇꯧꯗꯧ ꯃꯥꯟꯗ꯭ꯔꯦꯅꯦ ꯈꯨꯠꯆꯨꯗꯒ ꯍꯁꯨ ꯈꯨꯠꯆ ꯎꯗꯒ ꯑꯣꯔꯤꯖꯤꯅꯦꯜ ꯀꯨꯆꯨꯅꯦꯕꯣ ꯑꯣꯏꯔꯅ ꯁꯤ ꯁꯦꯝꯂꯁꯨ ꯄꯩꯁꯥ ꯇꯤꯡꯉꯁꯨ ꯐꯦꯔ ꯂꯚꯂꯤ ꯑꯗꯨ ꯑꯗꯥ ꯇꯩꯔꯁꯨ ꯍꯣꯡꯗꯧ ꯃꯥꯟꯗ꯭ꯔꯦ
ꯐꯪꯒꯅꯤꯍꯦ
ꯈꯟꯗ꯭ꯔꯦ
ꯀ ꯑꯁ ꯀꯥꯡ ꯌꯥꯝꯃꯤꯍꯦ ꯌꯨꯝꯗ ꯂꯩꯕꯗꯣ ꯐꯔꯛ ꯇꯥꯏꯌꯦ ꯇꯧꯕꯅꯤꯅꯦ
ꯎꯝ ꯑꯣ ꯅꯣꯏ ꯀꯩꯅꯣꯗꯣ ꯂꯩꯕ꯭ꯔꯥ ꯅꯣꯏ ꯌꯨꯝꯒꯤ ꯃꯈꯥꯗꯣ
ꯀꯔꯤ
ꯀꯩꯅꯣ ꯄꯥꯝꯕꯤ ꯃꯅꯥꯛꯇ ꯂꯩꯕ꯭ꯔꯥ
ꯑꯥ
ꯎꯁꯣꯏ
ꯎꯁꯣꯏ ꯄꯥꯝꯕꯤ ꯑꯃ ꯑꯥ ꯎꯁꯣꯏ ꯄꯥꯝꯕꯤ ꯃꯅꯥꯛꯇ ꯂꯩꯔꯒ ꯑꯁ ꯀꯥꯡ ꯌꯥꯝꯕꯗꯣ
ꯑꯥ ꯀꯩꯅꯣ ꯒꯨꯗ ꯅꯥꯏꯠ ꯊꯥꯔꯒ ꯂꯩꯌꯨ ꯀꯩꯗꯧꯔꯒꯦ
ꯑꯁ ꯑꯗꯨꯒ ꯄꯨꯗ꯭ꯔꯦ ꯑꯗꯨꯒ ꯄꯨꯗ꯭ꯔꯦꯍꯦ ꯃꯤ
ꯎꯝ
ꯇꯥꯗ꯭ꯔꯣ ꯁꯤ ꯃꯈꯣꯟꯁꯦ ꯉꯪꯉꯤꯁꯦ ꯇꯥꯕ꯭ꯔꯣ ꯑꯥ
ꯇꯥꯗꯦ ꯀꯩꯅꯣ ꯀꯩꯅꯣꯝ ꯄꯥꯏꯌꯣ ꯑꯗꯨꯗꯤ ꯑꯥ ꯌꯦꯟꯔꯨꯝꯒꯤ ꯃꯀꯨꯗꯣ ꯃꯀꯨ ꯀꯧꯏꯀꯣ
ꯎꯝ
ꯑꯗꯨ ꯄꯥꯏꯔꯒ ꯀꯩꯅꯣ ꯇꯧꯑꯣ ꯃꯩ ꯊꯥꯎ ꯃꯩ ꯊꯥꯔꯒ ꯀꯩꯅꯣ ꯇꯧꯔꯣ ꯃꯒꯤ ꯃꯩꯈꯨ ꯃꯩꯈꯨꯗꯣ ꯑꯗꯩꯗꯤ ꯈꯔ ꯐꯔꯅꯤ
ꯊꯥꯗꯣꯛꯈ꯭ꯔꯕꯅꯤꯅ ꯂꯩꯇ꯭ꯔꯕꯅꯤꯅꯦ ꯇꯧꯔꯤꯁꯦ
ꯎꯝ ꯎꯝ ꯗꯨꯀꯥꯟ ꯌꯥꯝ ꯅꯛꯂꯁꯤꯗꯤ ꯑꯁ ꯑꯩꯒꯤ ꯁꯝꯁꯦ ꯄꯣꯛ ꯌꯥꯝ ꯍꯧꯔꯦ ꯑꯁ ꯀꯩ ꯍꯤꯗꯥꯛ ꯇꯩꯔꯗꯤ ꯐꯒꯗ꯭ꯔꯥ ꯈꯪꯗꯦ ꯑꯍꯟ ꯍꯅꯨꯗꯦꯅꯦ ꯅꯍꯥꯅꯤꯅꯦ ꯑꯗꯨ ꯑꯣꯏꯔꯁꯨ ꯑꯁ ꯈꯪꯗꯦ ꯍꯟꯗꯛꯁꯦ ꯁꯛꯁꯦ ꯑꯁ ꯌꯥꯗ꯭ꯔꯦꯗ ꯍꯥ
ꯍꯅꯨꯔꯛꯄꯩ ꯑꯣꯏꯔꯝꯅꯤꯌꯦ
ꯈꯪꯗꯦ ꯑꯗꯨ ꯑꯣꯏꯔ ꯖꯥꯠꯂ ꯅꯍꯥꯟ ꯅꯍꯥꯟꯒ ꯁ ꯍꯟꯒ ꯁ ꯑꯁꯊꯤ ꯀꯅꯔꯅ
ꯅꯍꯥꯟꯋꯥꯋꯥꯏꯗꯤ ꯌꯥꯝ ꯐꯖꯔꯝꯕ꯭ꯔꯥ ꯍꯥꯏꯁꯦ
ꯑꯗꯨꯝ ꯐꯖꯔꯕꯅꯦ
ꯄꯨꯔꯥ ꯑ
ꯍꯧꯖꯤꯛꯇꯤ ꯀꯨꯏꯔꯦ ꯍꯥꯏꯕ ꯇꯥꯔꯦ
ꯈꯨꯏꯍꯟꯒꯅꯨ ꯍꯦ
ꯈꯪꯗꯦꯅꯦ
ꯀꯨꯏꯍꯜꯂꯗꯤ ꯌꯥꯔꯔꯣꯏ
ꯑ ꯊꯦꯡ ꯊꯦꯡ ꯊꯦꯡ ꯄꯨꯏ ꯀꯌꯥꯗ ꯍꯜꯂꯀꯗꯧꯕ
ꯉꯁꯤ ꯑꯌꯨꯛ ꯄꯨꯡ ꯀꯌꯥꯗ ꯂꯥꯛꯀꯦ
ꯁꯤꯁꯦ ꯄꯨꯡ ꯑꯗ ꯆꯠꯄ ꯍꯧꯔꯤꯁꯦ ꯄꯨꯡ ꯇꯔꯛ